ꯇꯥꯕꯔꯣ
ꯇꯥꯕ꯭ꯔꯣ
ꯇꯥꯏꯌꯦ ꯇꯥꯏꯌꯦ
ꯀꯩꯇꯧꯔꯤꯅꯣ
ꯁꯨꯝ ꯂꯩꯔꯤꯗ ꯅꯪꯗꯤ
ꯑꯩꯗꯤ ꯗꯨꯀꯥꯟ ꯊꯣꯛꯑꯒ ꯆꯪꯗ ꯉꯥꯏꯔꯤꯗ
ꯗꯨꯀꯥꯟꯗ ꯀꯩꯗꯧꯔꯤꯅꯣ ꯑꯆꯄꯣꯠ ꯆꯥꯔꯤꯔꯣ
ꯑꯁ ꯑꯦꯔꯨꯝ ꯂꯧꯕ ꯆꯠꯄꯅꯤ ꯀꯩꯅꯣ
ꯏꯅꯤꯐ ꯌꯦꯔꯨꯝ ꯆꯥꯗꯣꯏ ꯁꯔꯨꯛꯄꯨꯗꯤ ꯑꯇꯩ ꯆꯥꯕꯅ ꯁꯥ ꯑꯣꯏꯅ
ꯑꯁ ꯉꯔꯥꯡ ꯆꯥꯗ ꯉꯥꯏꯔꯤ ꯏꯁꯥ ꯁꯥꯒꯠꯄꯅꯤꯅ ꯑꯁ ꯆꯥꯕꯗ ꯅꯨꯡꯉꯥꯏꯗꯧ ꯃꯥ
ꯑꯗꯨꯃꯥꯏꯅ ꯇꯧꯅꯦ ꯁꯥꯗꯣ ꯆꯥꯝꯍꯜꯂꯗꯤ ꯑꯗꯨꯝ ꯏꯁꯥꯁꯦ ꯁꯥꯒꯠꯄꯅꯤꯗ
ꯎꯝ ꯅꯪꯗꯤ ꯀꯩꯗꯧꯔꯤꯅꯣ
ꯎꯝ ꯐꯝꯃꯒ ꯂꯩ ꯗ
ꯅꯨꯡꯉꯥꯏꯅ ꯂꯩꯕ ꯃꯥꯜꯂꯦꯀꯣ
ꯅꯨꯡꯉꯥꯢꯇꯦꯗ ꯑꯁ ꯁꯃꯟꯕꯒꯤ
ꯁꯥꯔꯁꯤ ꯐꯦꯟꯗꯣ ꯀꯩꯅꯣ ꯑꯣꯟ ꯇꯧꯗꯅ
ꯐꯦꯟ ꯑꯣꯟ ꯇꯧꯋꯦ ꯐꯦꯟ ꯑꯣꯟ ꯇꯧꯔꯁꯨ ꯑꯗꯨꯝ ꯁꯥꯏꯌꯦ ꯐꯦꯟꯗꯣ ꯑꯣꯟ ꯇꯧ ꯍꯦꯟꯃꯜꯂꯗꯤ ꯑꯗꯨꯝ ꯁꯥꯕꯗꯨ ꯍꯦꯟꯒꯠꯄꯅꯤꯗ
ꯖ ꯁꯥꯕꯗꯤ ꯍꯦꯟꯒꯠꯒꯅꯤꯌꯦ ꯅꯣꯡ ꯆꯨ ꯆꯨ ꯅꯨꯡꯁꯥ ꯑꯃꯨꯛꯀ ꯊꯣꯛꯄꯒꯤꯀꯣ ꯅꯥꯕꯗꯤ ꯅꯨꯡꯉꯥꯏꯕꯖꯠꯅꯤ
ꯍꯣꯏ
ꯅꯣꯏꯗꯤ ꯇꯞ ꯅꯥꯗꯕ꯭ꯔꯣ
ꯅꯥꯗꯦꯗ ꯅꯣꯢꯗꯤ
ꯑꯁ ꯍꯛꯆꯥꯥꯡ ꯌꯥꯝ ꯐꯩꯌꯦꯀꯣ
ꯑꯁ ꯅꯥꯕꯗꯒꯤꯅꯦ ꯑꯁ ꯍꯛꯆꯥꯡ ꯐꯥꯕꯗꯤ ꯅꯠꯇꯦ
ꯆ
ꯌꯦꯔꯨꯝ ꯊꯣꯡꯗꯨꯢꯔꯣ ꯉꯁꯤ
ꯑꯁ ꯊꯣꯡꯉꯣꯢ ꯍꯣꯔꯦꯟ ꯐꯨꯠꯂꯒ ꯆꯥꯗꯣꯏꯅꯦ ꯊꯔꯣꯏꯗꯣ ꯏꯔꯣꯟꯕ ꯇꯧꯔꯒ ꯑꯗꯨꯝ ꯐꯨꯜꯂꯒ ꯆꯥꯗꯨꯢꯅꯦ
ꯃꯔꯣꯏ ꯆꯥꯔꯒ ꯑꯃꯨꯛ ꯌꯦꯔꯣꯝ ꯆꯥꯗꯣꯏꯕ
ꯑꯝ
ꯌꯥꯏ ꯍꯦ ꯍꯥꯎꯒꯅꯤ ꯍꯦ
ꯊꯔꯣꯏꯗꯤ ꯎꯝ ꯆꯇꯅꯤ ꯇꯧꯗꯣꯏꯅꯦ ꯏꯔꯣꯝꯕ ꯇꯧꯅꯤ
ꯍꯣꯏ ꯍꯣꯏ ꯍꯥꯎꯅꯤ ꯍꯥꯎꯅꯤ
ꯏꯊꯟꯗ ꯂꯩꯕꯅꯤꯅ ꯍꯥꯎꯅ ꯆꯥꯗ꯭ꯔꯗꯤ ꯅꯨꯡꯉꯥꯏ ꯆꯪꯗ꯭ꯔꯤ
ꯔꯦꯟꯇ ꯂꯩꯔꯤꯔꯣ
ꯑꯥꯎ ꯅꯪ ꯁꯨꯔꯣ
ꯑꯩ ꯍꯣꯁꯇꯦꯜꯗ ꯂꯩꯍꯦ
ꯍꯣꯁꯇꯦꯜꯒꯤ ꯆꯥꯛꯇꯤ ꯍꯥꯎꯕ꯭ꯔꯣ
ꯍꯥꯎꯇꯦꯗ
ꯅꯣꯏ ꯇꯣꯉꯥꯟꯅ ꯑꯝꯒ ꯆꯥꯕꯁꯨ ꯌꯥ ꯌꯥꯕ ꯅꯠꯇ꯭ꯔꯣ
ꯍꯥ ꯃꯔꯛ ꯃꯔꯛꯇ ꯀꯣ ꯄ ꯅꯨꯡꯇꯤꯒꯤꯗꯤ ꯌꯥꯗꯦ
ꯑꯣ ꯑꯩꯈꯣꯏ ꯏꯃꯥꯟꯅꯕꯤꯈꯣꯏꯗꯤ ꯃꯣꯏꯗꯤ ꯑꯗꯨꯝ ꯅꯨꯡꯇꯤꯒꯤ ꯇꯥꯏꯞꯇ ꯃꯣꯏ ꯆꯥꯅꯤꯡꯕꯗꯣ ꯑꯗꯨꯝ ꯊꯣꯡꯉ ꯆꯥꯕ ꯎꯕ ꯑꯗꯨꯒꯤꯅꯤ ꯅꯣꯏꯁꯨ ꯆꯥꯔꯝꯒꯅꯤꯅ ꯍꯣꯁꯇꯦꯜꯒꯤ ꯍꯤꯟꯖꯥꯡ ꯑ ꯗꯥꯜ ꯉꯥꯛꯇ ꯄꯤꯕ꯭ꯔꯣ
ꯗꯥꯜ ꯉꯥꯛꯇ ꯑꯣꯏꯗꯦꯗ ꯗꯥꯜ ꯄꯥꯛ ꯄꯤꯗꯦ ꯃꯣꯏꯒꯤ ꯏꯟꯁꯥꯡ ꯃꯈꯟ ꯃꯈꯟ ꯄꯤꯌꯦ
ꯑꯗꯣ ꯍꯥꯎꯔꯝꯅꯤ ꯀꯩꯅꯣ ꯃꯤ ꯃꯌꯥꯝ ꯄꯨꯜꯂꯒ ꯆꯥꯕꯅꯤꯅ ꯇꯣꯉꯥꯟ ꯇꯣꯉꯥꯟ ꯆꯥꯕ꯭ꯔꯣ
ꯇꯣꯉꯥꯟ ꯇꯣꯉꯥꯟ ꯍꯣꯏ ꯑꯗꯨꯝ ꯆꯥꯕꯅꯤꯗ
ꯃꯥꯒꯤ ꯔꯨꯝ ꯔꯨꯝꯗ
ꯍꯣꯏ ꯃꯥ ꯃꯁꯥ ꯃꯁꯥꯒꯤ ꯀꯥꯗ ꯆꯥꯕꯁꯨ ꯌꯥꯎꯋꯦ ꯑꯗꯨꯒ ꯍꯥꯏꯗꯤ ꯀꯃꯟ ꯔꯨꯝꯗꯁꯨ ꯑꯗꯨꯝ ꯆꯥꯕ ꯌꯥꯎꯋꯦ
ꯑꯣ ꯍꯣꯁꯇꯦꯜꯒꯨꯝꯕꯗꯤꯒꯣ ꯎꯝ ꯃꯦꯡꯒꯣꯒꯤ ꯄꯤꯀꯜꯁꯒꯨꯝꯕꯗꯣ ꯌꯦꯟꯒꯤ ꯄꯤꯀꯜꯁꯀꯨꯝꯕꯗꯨꯗꯣ ꯂꯩꯔꯒ ꯊꯝꯃꯣ ꯑꯗꯨꯗꯤ ꯆꯥꯛ ꯆꯪꯉꯝ
ꯑꯗꯨ ꯊꯝꯃꯁꯨ ꯃꯤ ꯌꯥꯝꯕꯒꯤꯀꯣ ꯑꯃꯠ ꯇꯪ ꯆꯥꯔꯗꯤ ꯂꯣꯏꯁꯤꯟꯕꯅꯦ
ꯂꯣꯟꯅ ꯂꯣꯟꯅ ꯄꯨꯊꯣꯛꯑꯒ ꯆꯥꯑꯣ ꯀꯩꯅꯣ
ꯑꯁ ꯂꯣꯟꯅ ꯆꯥꯕꯁꯨ ꯌꯥꯗꯤꯅꯦ ꯑꯉꯥꯡ ꯃꯆꯥ ꯅꯠꯇꯤꯅꯤꯅ
ꯑꯗꯨꯁꯨ ꯅꯨꯡꯉꯥꯏꯇꯦꯀꯣ ꯃꯤ ꯃꯌꯥꯝꯗꯣ ꯑꯁ ꯌꯥꯝ ꯂꯤꯛꯄ ꯃꯥꯜꯂꯤꯍꯦ ꯀꯥꯏꯅ ꯇꯧꯕꯝ
ꯀꯣꯂꯦꯖ ꯀꯥꯏꯔꯒ ꯑꯗꯨꯃꯥꯏꯅ ꯇꯧꯔꯗꯤ ꯌꯥꯔꯣꯏꯍꯦ
ꯃꯤ ꯃꯌꯥꯝꯒꯤꯗꯤ ꯄꯤꯖꯕ ꯉꯝꯗ꯭ꯔꯦ ꯍꯥꯏꯌꯣ ꯀꯩꯅꯣ ꯎꯝ ꯑꯈꯣꯏ ꯀꯩꯅꯣ ꯅꯍꯥꯟ ꯍꯣꯁꯇꯦꯜꯒꯨꯝꯕꯗ ꯂꯩꯕ ꯀꯥꯟꯅꯗꯤꯀꯣ ꯁꯤꯡꯖꯨꯒꯨꯝꯕ ꯆꯥꯝ ꯆꯥꯛ ꯆꯥꯔꯝꯗꯥꯏꯗ ꯁꯤꯡꯖꯨꯒꯨꯝꯕ ꯃꯦꯠꯂꯒ ꯆꯥꯕꯅꯤ ꯃꯣꯔꯣꯛꯇꯣ ꯎꯝ ꯊꯥꯎ ꯑ ꯊꯥꯎꯗ ꯑꯆꯥꯔ ꯇꯧꯔꯝꯕꯗꯣ ꯑꯗꯨ ꯊꯝꯃꯦꯗꯅ ꯑꯗꯣ ꯊꯝꯃꯒ ꯃꯤꯃꯤ ꯕꯣꯛꯁ ꯑꯃ ꯑꯗꯨꯒ ꯑꯗꯨꯒ ꯑꯗꯨꯝ ꯀꯣꯕꯤꯒꯨꯝꯕꯗꯤ ꯗꯨꯀꯥꯟꯒꯨꯝꯕꯗ ꯂꯩꯔ ꯑꯗꯨꯝ ꯈꯨꯗꯛ ꯈꯨꯗꯛꯇ ꯃꯦꯠꯂꯒ ꯆꯥꯕ
ꯍꯥꯎꯅꯤꯅ ꯑꯗꯨꯗꯤ
ꯑꯗꯨ ꯅꯣꯏꯁꯨ ꯇꯧꯑꯣ ꯍꯥꯏꯕ
ꯏꯁ ꯇꯧꯔꯁꯨ ꯑꯩꯈꯣꯏꯗꯤ ꯁꯥꯡꯅ ꯆꯥꯕ ꯉꯝꯗ‍ꯦꯅꯦ ꯑꯃꯔꯛ ꯆꯥꯕꯗ ꯑꯗꯨꯝ ꯂꯣꯏꯁꯤꯟꯕ
ꯃꯤ ꯌꯥꯝꯃꯟꯕꯒꯤ ꯑꯣꯏꯔꯝꯅꯤ
ꯅꯨꯄꯥꯅꯤꯅꯀꯣ
ꯅꯨꯡꯇꯤꯒꯤ ꯈꯖꯤꯛ ꯈꯖꯤꯛ ꯆꯥꯏꯅ ꯍꯣꯏ ꯅꯨꯄꯥꯗꯤ ꯑꯁ ꯍꯣꯁꯇꯦꯜꯗ ꯂꯩꯕꯅꯤꯅ
ꯃꯤꯒꯤ ꯀꯥꯗ ꯑꯍꯥꯎꯕ ꯑꯍꯥꯎꯕ ꯊꯤꯕ꯭ꯔꯣ
ꯎꯝ ꯑꯗꯨꯝ ꯅꯗꯤ ꯇꯥꯎꯗ‌ꯦꯗ
ꯇꯧꯗꯨꯗꯤ ꯐꯩꯅ
ꯏꯁ ꯃꯤ ꯀꯥꯗ ꯍꯦꯟꯃꯟꯗ꯭ꯔꯣ
ꯍꯥꯎꯗ꯭ꯔꯗꯤ ꯃꯤꯒꯤ ꯃꯤꯒꯕꯅꯤꯅ
ꯀꯩ ꯍꯣꯠꯅꯔꯒ ꯂꯩꯔꯤꯒꯦ ꯅꯪꯗꯤ
ꯑꯩ ꯀꯦꯝ ꯍ‌ꯣꯠꯅꯥꯗꯦꯗ ꯐ꯭ꯔꯤꯗ ꯂꯩꯔ‌ꯦ
ꯐ꯭ꯔꯤꯗ ꯂꯩꯕ ꯐꯪꯕꯅꯤ ꯍꯣ ꯌꯥꯝ ꯐꯕꯅꯤꯍꯦ
ꯐ꯭ꯔꯤꯗ ꯂꯩꯌ ꯍꯥꯏꯅꯁꯨꯨꯝ ꯃꯈꯜꯗꯤ ꯌꯥꯝ ꯔ ꯅꯨꯡꯉꯥꯏꯇꯦꯍꯦ ꯇꯦꯟꯁꯟ ꯌꯥꯝ ꯂꯩꯕꯅꯦꯍ‌ꯦ
ꯌꯨꯝ ꯄꯥꯜꯂꯕꯣ
ꯄꯥꯟꯗ꯭ꯔꯤꯌ‌ꯦ
ꯐꯪꯒꯤ ꯇꯧꯅꯦ ꯐꯪꯒꯤ ꯇꯧꯅꯦ ꯁꯥꯎꯅꯨ ꯆꯍꯤ ꯀꯌꯥ ꯁꯨꯔꯦ
ꯀꯌꯥ ꯁꯨꯔꯝꯗꯧ ꯃꯥꯟꯒꯦ
ꯇ꯭ꯋꯦꯟꯇꯤ ꯇ꯭ꯋꯦꯟꯇꯤ ꯇꯨ ꯇ꯭ꯋꯦꯟꯇꯤ ꯊ꯭ꯔꯤ ꯁ꯭ꯋꯥꯏ
ꯍꯥ
ꯇ꯭ꯋꯦꯟꯇꯤ ꯇꯨ ꯇ꯭ꯋꯦꯟꯇꯤ ꯊ꯭ꯔꯤ ꯑꯣꯏꯔꯝꯒꯅꯤ
ꯑꯗꯨ ꯍꯦꯂꯦ
ꯑꯗꯨ ꯍꯦꯜꯂꯦꯕ ꯑꯗꯨꯗꯤ ꯇ꯭ꯋ‌ꯦꯟꯇꯤ ꯐꯥꯏꯚ
ꯑꯗꯨꯁꯨ ꯁꯨꯗꯦ
ꯑꯗꯨꯁꯨ ꯍꯦꯂꯦ
ꯁꯨꯗꯦ ꯍꯥꯏꯕ ꯃꯌꯥꯏ ꯎꯝ
ꯅꯪ ꯇ꯭ꯋꯦꯟꯇꯤ ꯐꯣꯔ ꯁꯨꯔꯦ
ꯑꯥ ꯅꯪꯗꯤ
ꯑꯩ ꯇ꯭ꯋꯦꯟꯇꯤ ꯋꯥꯟ ꯈꯛꯇ ꯉꯥꯏꯔꯤꯗ
ꯑꯗꯨꯗꯤ ꯈꯔ ꯑꯩꯉꯣꯟꯒꯤ ꯑꯉꯥꯡ ꯑꯣꯏꯔꯤꯅꯦ
ꯏꯆꯦꯅꯤꯅꯦ ꯑꯗꯨꯗꯤ
ꯑꯁ ꯏꯆꯦ ꯀꯧꯒꯅꯨꯗ ꯇꯜꯂ‌ꯦ ꯆꯍꯤ ꯌꯥꯝꯕꯒꯤ ꯇꯥꯏꯞꯇ ꯃꯥꯂ
ꯏꯅꯦ ꯀꯧꯔ ꯑꯗꯨꯗꯤ
ꯑꯁ ꯍꯦꯟꯃꯟꯗ꯭ꯔ‌ꯣ
ꯐꯒꯤ ꯇꯧꯕꯅ‌ꯦ ꯐꯒꯤ ꯇꯧꯕꯅ‌ꯦ
ꯅꯣꯏꯗꯤ ꯍꯣꯁꯇꯦꯜꯒꯤ ꯆꯥꯛꯇꯣ ꯄꯨꯡ ꯀꯌꯥ ꯄꯤꯒꯦ
ꯑꯥ ꯅꯨꯡꯗꯥꯡꯗꯅ ꯁꯤꯛꯁ ꯁꯤꯛꯁ ꯊꯥꯔꯇꯤ ꯁ꯭ꯋꯥꯏꯗ ꯄꯤꯌꯦ ꯑꯌꯨꯛ ꯑꯌꯨꯛꯇꯅ ꯑꯩꯠ ꯊꯥꯔꯇꯤꯗ
ꯑꯥꯐꯇꯔꯅꯨꯟꯒꯨꯝꯕꯗꯤ ꯕ꯭ꯔꯦꯛꯐꯥꯁ ꯄꯤꯕ꯭ꯔꯣ ꯀꯩꯅꯣ ꯇꯤ ꯕ꯭ꯔꯦꯛꯀꯨꯝꯕ
ꯄꯤꯗꯦꯗ ꯀꯔꯥꯏꯗꯩꯅꯣꯗ
ꯗꯤ ꯆꯥꯛ ꯂꯥꯝꯗ꯭ꯔꯣ
ꯂꯥꯝꯃꯗꯤ ꯑꯗꯨꯝ ꯏꯊꯟꯇ ꯀꯥꯏꯗꯅꯣꯃ ꯆꯠꯂꯒ ꯆꯥꯔꯅꯤ
ꯑꯣ ꯍꯣꯁꯇꯦꯜꯁꯦ ꯑꯗꯨꯃꯥꯏꯅꯗꯤ ꯇꯧꯕꯅꯤ
ꯍꯣꯏ
ꯂꯩꯕꯗꯤ ꯐ꯭ꯔꯤꯗ ꯑꯗꯨꯝ ꯃꯦꯁ ꯐꯤ ꯄꯤꯕ ꯃꯦꯁ ꯐꯤꯗꯤ ꯀꯌꯥ ꯀꯌꯥꯅꯣ ꯂꯧꯅꯒꯦ
ꯃꯦꯁ ꯐꯤꯗꯤ ꯇꯨ ꯊꯥꯎꯖꯟ ꯁꯤꯛꯁ ꯍꯟꯗ꯭ꯔꯦꯠ
ꯌꯥꯝ ꯍꯣꯡꯉꯤꯅ
ꯍꯣꯏ ꯑꯁ ꯌꯥꯝ ꯍꯥꯎꯉꯦ ꯍꯥꯏꯇꯥꯔꯦ ꯌꯦꯟꯁꯥꯡ ꯍꯥꯎꯇꯕꯅꯤꯅ
ꯈꯔ ꯋꯥꯡꯃ꯫ꯕꯗ ꯂꯩꯔꯣ ꯌꯦꯟꯖꯥꯡ ꯑꯍꯥꯎꯕ ꯄꯤꯔꯛꯑꯣꯅ ꯁꯇꯔ ꯁꯟꯗꯦ ꯋꯦꯗꯅꯁꯗꯦꯒ ꯁꯟꯗꯦꯗꯗꯤ ꯄꯤꯔꯛꯇ꯭ꯔꯣ ꯏꯟꯖꯥꯡ ꯑꯍꯥꯎꯕ
ꯋꯦꯗꯅꯦꯁꯗꯦ ꯁꯟꯗꯦꯗ ꯄꯤꯌꯦ ꯏꯟꯁꯥꯡ ꯑꯍꯥꯎꯕ
ꯑꯣ ꯑꯗꯨꯗꯗꯤ ꯌꯥꯝ ꯌꯥꯝ ꯆꯥꯕ꯭ꯔꯥ
ꯑꯗꯨꯗꯤ ꯑꯁ ꯄ꯭ꯂꯦꯠ ꯑꯅꯤ ꯑꯍꯨꯝ ꯆꯥꯔꯝꯅꯤ ꯍꯥ ꯎꯝ ꯅꯣꯡ ꯑꯃ ꯅꯣꯡ ꯑꯅꯤ ꯑꯍꯨꯝꯒꯤ
ꯀꯥꯏꯗꯩꯅꯣꯗ ꯑꯃꯥꯇꯪ ꯆꯥꯕꯗꯨꯕꯨ ꯑꯗꯨꯅ ꯄꯦꯜꯂꯤꯗ ꯄꯨꯛ ꯊꯜꯂꯤꯗ
ꯑꯌꯨꯛꯇ ꯆꯥꯛ ꯎꯝ ꯃꯣꯔꯅꯤꯡꯗ ꯄꯤꯕ꯭ꯔꯣ ꯏꯚꯤꯅꯤꯡꯗ ꯄꯤꯕ꯭ꯔꯣ ꯅꯨꯡꯗꯥꯡꯗ
ꯅꯨꯡꯗꯥꯡꯗ
ꯑꯣ ꯑꯗꯨꯗꯤ ꯑꯌꯨꯛꯇ ꯑꯃꯨꯛꯀ ꯆꯥꯅꯤꯡꯉꯝ
ꯑꯌꯨꯛ ꯍꯥꯏꯗꯤ ꯁꯥ ꯑꯣꯏꯔꯁꯨꯀꯣ ꯃꯣꯏꯒꯤ ꯈꯨꯊꯣꯡꯗꯣ
ꯑꯣ
ꯍꯥꯎꯗꯦꯕ
ꯑꯗꯨ ꯅꯣꯏꯒ ꯃꯣꯏ ꯃꯔꯛ ꯃꯔꯛꯇ ꯊꯣꯡꯕ ꯌꯥꯔꯗꯤ ꯅꯣꯏ ꯂꯩꯔꯒ ꯊꯣꯡꯕ ꯌꯥꯏ
ꯑ ꯑꯩꯈꯣꯏꯅ ꯄꯩꯁꯥ ꯈꯥꯏꯅꯔꯒ ꯑꯗꯨꯝ ꯊꯣꯡꯉꯒ ꯆꯥꯕ ꯃꯇꯝ ꯌꯥꯎꯋꯤ
ꯑꯣ ꯅꯨꯡꯉꯥꯏꯔꯝꯃꯅꯤ ꯑꯗꯨꯗꯤ
ꯅꯨꯉꯥꯏꯇꯦꯗ ꯀꯥꯏꯗꯩ ꯅꯨꯡꯉꯥꯏꯕꯅꯣꯗ
ꯅꯣꯏꯗꯤ ꯋꯥꯛꯀꯤꯡ ꯆꯠꯇ꯭ꯔꯣ
ꯑꯗꯨꯝ ꯃꯔꯛ ꯃꯔꯛꯇ ꯆꯠꯂꯦ ꯅꯪꯗꯤ
ꯑꯣ
ꯆꯠꯇꯕ꯭ꯔꯣ ꯅꯪꯗꯤ
ꯑꯩꯗꯤ ꯑꯩꯗꯤ ꯃꯔꯛ ꯃꯔꯛꯇ ꯏꯚꯤꯅꯤꯡꯒꯨꯝꯕꯗ ꯆꯠꯂꯦ
ꯀꯥꯏꯗ ꯆꯠꯄ꯭ꯔꯣ
ꯑꯩꯈꯣꯏ ꯂꯩꯀꯥꯏꯗ
ꯑꯣ ꯍꯥꯏꯗꯤ ꯆꯔꯣ ꯆꯤꯛ ꯆꯩꯔꯥꯎ ꯆꯤꯡꯒꯨꯝꯕꯗ ꯆꯠꯂꯣꯅ
ꯇꯜꯂꯦ ꯃꯤ ꯈꯪꯅꯕ ꯌꯥꯝ ꯊꯦꯡꯅ